ꯍꯜꯂꯣ
ꯇꯥꯕ꯭ꯔꯣ
ꯑꯣ ꯅꯨꯡꯉꯥꯏꯔ
ꯑꯣ ꯅꯨꯡꯉꯥꯏꯔꯤꯌꯦ ꯆꯥꯛ ꯆꯥꯔꯕ ꯀꯩꯗꯧꯔꯤꯅꯣ
ꯆꯥꯛ ꯆꯥꯗ꯭ꯔꯤꯗ ꯁꯨꯝ ꯍꯤꯞꯄꯒ ꯂꯩꯌꯦꯅ ꯅꯣꯡ ꯇꯥꯕꯅꯤꯅꯀꯣ
ꯑꯥ
ꯂꯑꯦ ꯅꯪꯗꯤ
ꯑꯩꯗꯤ ꯑꯗꯨꯝ ꯑꯩ ꯆꯞ ꯃꯥꯟꯅꯩꯕꯅꯤ
ꯑꯣ
ꯑ
ꯍꯤꯞꯄꯒ ꯂꯩꯕ꯭ꯔꯣ
ꯑꯩꯁꯨ ꯍꯤꯞꯄꯒ ꯂꯩꯑ ꯅꯪ ꯅꯈꯣꯡꯗꯣ ꯀꯃꯥꯏꯅ ꯊꯝꯕ꯭ꯔꯥ
ꯑꯩ ꯈꯣꯡꯗꯣ
ꯍ
ꯁꯨꯝ ꯇꯤꯡꯊꯣꯛꯑꯒ ꯊꯝꯕꯅ ꯑꯩꯈꯣꯡ ꯅꯥꯝꯃ ꯑꯃ ꯅꯥꯕꯀꯣ ꯑꯗꯨꯗꯒꯤ ꯑꯗꯨꯝ ꯇꯤꯡꯉꯒ ꯊꯝꯃꯅꯤ
ꯑ
ꯑꯝꯇ ꯇꯧꯗꯦ
ꯑ
ꯅꯣꯡꯇꯕꯣꯏ ꯅꯣꯏꯗꯥꯥꯛ
ꯑꯩꯉꯣꯟꯗꯗꯤ ꯍꯪꯉꯣꯏꯗ꯭ꯔꯣ
ꯍꯪꯉꯛꯀꯅꯤ ꯅꯣꯡ ꯇꯥꯗ꯭ꯔꯣ
ꯇꯥꯏꯌꯦ
ꯀꯌꯥꯝ ꯌꯥꯝ ꯇꯥꯒꯦ
ꯌꯥꯝ ꯇꯥꯕꯗꯤ ꯅꯠꯇꯦꯕ ꯑꯗꯨꯝ ꯁꯕꯦꯡ ꯁꯕꯦꯡ ꯇꯥꯕꯗꯣ ꯈꯔ ꯈꯔ ꯇꯥꯕꯗꯣ ꯇꯧꯕ
ꯑꯣ ꯑꯣ ꯑꯗꯨꯗꯤ ꯑꯗꯨ ꯑꯗꯨꯒꯤ ꯅꯣꯡ ꯈꯨꯇꯥ ꯑꯗꯨꯗꯤꯀꯣ ꯏꯟꯁꯥꯡ ꯍꯥꯎꯗꯣꯏꯅꯦ ꯀꯩꯅꯣ
ꯁꯤꯂ
ꯏꯟꯖꯥꯡ ꯍꯥꯎꯔꯗꯤ ꯑꯗꯨꯝ ꯅꯣꯡ ꯇꯥꯕꯗꯣ ꯃꯒꯨꯟ ꯂꯩꯗꯣꯏꯅꯤ
ꯑꯁ ꯏꯟꯖꯥꯡꯁꯦ ꯈꯪꯗꯦꯗ ꯀꯩ ꯌꯦꯟꯁꯥꯡ ꯊꯣꯡꯕ꯭ꯔꯣ
ꯃꯦꯟꯃꯥꯟ ꯇꯥꯗꯕ꯭ꯔꯣ
ꯑꯗꯨ ꯍꯌꯦꯡꯁꯤ ꯑꯥ ꯑꯥꯗ ꯆꯠꯁꯦ
ꯑꯗꯣ ꯅꯨꯃꯤꯠꯇꯨ ꯌꯦꯡꯁꯤꯅꯦ
ꯅꯨꯃꯤꯠꯇ ꯍꯥꯏꯗꯤ ꯅꯨꯃꯤꯠ ꯍꯥꯏꯗꯤ ꯀꯩꯅꯣ
ꯑꯩ ꯂꯥꯛꯄꯒꯤ ꯇꯥꯏꯃꯤꯡꯒ ꯅꯪꯅ ꯍꯥꯏꯔꯤꯕ ꯇꯥꯏꯃꯤꯡꯗꯨ
ꯅꯪ ꯂꯥꯛꯄ ꯇꯥꯏꯃꯤꯡꯗꯤ ꯀꯔꯤ ꯇꯥꯏꯃꯤꯡꯗ
ꯎꯝ ꯅꯥꯏꯟ ꯊꯥ꯭ꯔꯇꯤ ꯇꯦꯟ
ꯎꯝ ꯇꯔꯥ ꯄꯨꯡ ꯅꯤꯄꯥꯜ ꯃꯈꯥꯏ ꯑꯗꯨꯋꯥꯏꯗ ꯂꯥꯛꯇꯣꯏꯅꯦꯕꯀꯣ
ꯑꯥ
ꯑꯗꯨꯗꯤ ꯌꯥ ꯌꯥꯅꯤ ꯑꯁ ꯈꯪꯗꯦꯅꯦ ꯑꯥ ꯁꯣꯝꯒꯤꯗꯣ ꯂꯪ ꯀꯩꯅꯣꯒꯤꯗꯣ ꯑꯥꯈꯣꯏ ꯍꯥꯟꯅ ꯕꯣꯜ ꯁꯥꯟꯅꯕ ꯃꯐꯝꯗꯣ ꯄꯨꯡ ꯀꯌꯥꯗ ꯍꯥꯡꯕꯖꯥꯔꯣꯒꯣ ꯃꯣꯏꯗꯣ
ꯈꯪꯗꯦꯗ ꯎꯝ ꯑꯗꯨꯕꯨ ꯑꯣꯏꯔꯝꯅꯤ ꯑꯗꯨꯕꯨꯗꯤ
ꯑꯗꯨ ꯑꯩꯗꯤ ꯍꯥ ꯎ
ꯑ ꯅꯪ ꯆꯥꯛ ꯊꯣꯡꯗꯣꯏꯔꯥ ꯀꯅꯥ ꯊꯣꯡꯗꯣꯏꯅꯣ
ꯃꯥꯥꯟ ꯂ ꯊꯣꯡ ꯂꯩꯔꯦ
ꯑꯣ ꯐꯔꯦ ꯐꯔꯦ ꯑꯩ ꯑꯩꯅ ꯈꯟꯕꯗꯤ ꯎꯝ ꯅꯪꯗꯣ
ꯑ
ꯍꯌꯦꯡ ꯂꯧ ꯆꯠꯀꯗ꯭ꯔꯅ ꯈꯟꯕꯅꯤꯅ
ꯍꯌꯦꯡꯁꯦ ꯂꯧꯁꯤꯀꯣ ꯑꯩ ꯈꯪꯗꯦꯅꯦꯁ ꯂꯧ ꯀꯩꯅꯣꯗꯤ ꯂꯩꯕꯥꯛ ꯊꯣꯟꯕꯩꯗꯣ ꯑꯗꯨꯗꯤ ꯇꯧꯗꯧ ꯃꯥꯜꯂꯦꯕꯀꯣ
ꯑꯥ
ꯑꯩꯁꯨ ꯊꯕꯛ ꯂꯩꯔꯗꯤ ꯀꯔꯤꯕꯨ ꯎꯄꯥꯏ ꯂꯩ
ꯃꯥꯅꯦ ꯃꯥꯅꯦ ꯑꯩꯈꯣꯏ ꯑꯩꯈꯣꯏꯒꯤ ꯊꯕꯛꯅ ꯂꯣꯏꯍꯟ ꯍꯥꯟꯅ ꯂꯣꯏꯒꯗꯕꯅꯤꯅ
ꯑꯥ
ꯅꯠꯇ꯭ꯔꯗꯤ ꯌꯥꯔꯣꯏꯕ
ꯍꯣꯏ ꯑꯗꯣ ꯍꯌꯦꯡꯗꯣ ꯆꯠꯁꯦ ꯁꯤꯅꯦꯕ ꯑꯩꯅ ꯈꯜꯂꯤꯁꯤꯅ
ꯎꯝ ꯑꯗꯣ ꯉꯥ ꯐꯥꯕ ꯆꯠꯁꯤꯔꯣ
ꯀꯥꯏꯗ ꯀꯥꯏꯗ ꯑꯥ ꯃꯊꯀꯤꯗꯨꯔꯥ
ꯅꯠꯇꯦꯗ ꯂꯧꯗ
ꯂꯧꯗꯥ
ꯑꯣ
ꯀꯥꯏꯗ ꯂꯩꯕ꯭ꯔꯅꯦ ꯀꯥꯏꯗ ꯂꯩꯕ꯭ꯔ
ꯑꯁ ꯉꯥ ꯐꯥꯐꯝ ꯌꯥꯝ ꯂꯩꯗ
ꯑꯗꯣ ꯑꯩꯗꯣ ꯍꯥꯟꯅ ꯆꯠꯅꯤꯡꯕ ꯑꯩꯅ ꯍꯥꯏꯗꯤ ꯂꯩꯥꯕꯗꯣ ꯅꯨꯡꯉꯥꯏꯇ꯭ꯔꯕ ꯑꯩꯁꯦ
ꯍꯣꯏ ꯍꯣꯏ ꯇꯧꯔꯥ ꯂꯣꯏꯔꯦ ꯀꯩꯅꯣ ꯑꯗꯨꯒꯤ ꯋꯥꯗꯨꯕꯨ ꯃꯊꯥ ꯁꯥꯍꯜꯂꯦ ꯍ ꯑꯩꯅ ꯈꯜꯂꯤꯁꯤꯅꯀꯣ
ꯍꯥꯥ
ꯅꯪꯅ ꯈꯜꯂꯤꯗꯨꯒ ꯑꯩꯅ ꯈꯜꯂꯤꯗꯨꯒ ꯈꯔ ꯈꯔ ꯇꯣꯉꯜꯂꯦꯕ
ꯅꯪꯅ ꯈꯜꯂꯤꯗꯨꯒ ꯑꯩꯅ ꯈꯜꯂꯤꯗꯨꯒ ꯑꯅꯤꯁꯦ ꯃꯥꯟꯅꯔꯦ ꯍꯥꯏꯔ ꯏꯁꯩ ꯂꯩꯔ
ꯎꯝ ꯂꯩꯕꯅꯦ
ꯑꯩꯅ ꯅꯅꯥꯎ ꯅꯨꯄꯥꯗꯨ
ꯏꯁꯩ ꯁꯛꯄꯗꯤ ꯅꯨꯡꯉꯥꯏꯕꯅꯤ
ꯍꯣꯏ ꯏꯁꯩ ꯁꯛꯄꯥꯁꯦ ꯍꯥꯛꯆꯥꯡ ꯌꯥꯝ ꯐꯥꯒꯠꯄꯥꯅꯦ
ꯎꯝ ꯑꯗꯣ ꯅꯪ ꯋꯥꯛꯀꯤꯡꯒꯨꯝꯕ ꯃꯣꯔꯅꯤꯡ ꯋꯥꯛꯀꯨꯝꯕ ꯆꯠꯇꯕ ꯔꯣ
ꯀꯩꯍꯥꯏꯕ
ꯃꯣꯔꯅꯤꯡ ꯋꯥꯛꯀꯤꯡꯒꯨꯝꯕ ꯆꯠꯇ꯭ꯔꯕꯣ
ꯑꯩ ꯍꯟꯗꯛꯁꯦ ꯊꯕꯛ ꯋꯥꯃꯝꯕꯒꯤ ꯆꯠꯇ꯭ꯔꯦ ꯑꯩ ꯑꯃꯨꯛ ꯆꯠꯄ ꯍꯧꯔꯅꯤ
ꯇꯞꯅ ꯇꯞꯅ ꯑꯗꯨꯝ ꯆꯠꯂꯨꯗ
ꯇꯞꯅ ꯇꯞꯅ ꯑꯗꯨꯝ ꯇꯧꯔꯣ ꯍꯥꯏꯗꯤ ꯑꯅꯤ ꯑꯍꯨꯝ ꯑꯗꯨꯝ ꯄꯨꯟꯁꯤꯜꯗꯤꯀꯣ
ꯍꯣꯏ
ꯋꯥꯔꯛꯀꯅꯤꯕ
ꯋꯥꯏꯌꯦꯕ
ꯑꯗꯨꯒꯤ ꯇꯞꯅ ꯇꯞꯅ ꯑꯗꯨꯝ ꯇꯧ ꯇꯞꯅ ꯇꯞꯅ ꯑꯗꯨꯝ ꯇꯧꯕꯅ ꯐꯕꯅꯦ ꯅꯣꯡ ꯇꯔꯗꯤꯀꯣ ꯑꯥ ꯀꯔꯤ ꯁꯥ ꯐꯃꯨꯡꯗ ꯍꯤꯞꯄꯗꯣ
ꯑ
ꯅꯨꯡꯉꯥꯏꯕꯅꯦꯍꯦ
ꯅꯨꯡꯉꯥꯏꯌꯦꯕ ꯑꯗꯨꯕꯨ ꯀꯥꯡꯗꯤ ꯆꯤꯛꯏꯍꯦ
ꯀꯥꯡ ꯆꯤꯛ ꯄꯔꯥ
ꯀꯥꯅꯤ ꯌꯥꯝꯃꯦ ꯀꯩꯅꯦ
ꯀꯥꯡ ꯆꯤꯛꯄꯗꯨ ꯎ ꯒꯨꯠ ꯅꯥꯏꯠꯀꯨꯝꯕ ꯊꯥꯟꯒꯗꯕꯅꯤꯅꯦ
ꯈꯪꯗꯦ ꯒꯨꯠꯅꯥꯏꯠ
ꯒꯨꯅꯥꯏ ꯊꯥꯜꯂꯗꯤ ꯀꯥꯡꯗꯤ ꯑꯗꯨꯝ ꯐꯥꯎꯅꯦ ꯀꯩꯅꯣ
ꯑꯩꯈꯣꯏ ꯑꯩꯈꯣꯏꯗ ꯍꯩꯅꯧ ꯍꯩꯅꯧ ꯄꯥꯟꯕꯀꯣ
ꯑ
ꯍꯩꯅꯧꯎꯗꯣ ꯑꯁ ꯀꯨꯏꯔꯛꯑꯕꯅꯤꯅ ꯄꯥꯝꯕꯤꯗꯣ
ꯑꯝ
ꯂꯤꯔꯦꯕ
ꯑ
ꯑꯗꯨ ꯁꯤꯔꯛꯀꯦ ꯇꯧꯋꯦ ꯄꯥꯝꯕꯤꯗꯣ
ꯑꯁ ꯁꯦꯝꯃꯤꯌꯣ
ꯍꯥꯥ
ꯐꯖꯅ ꯁꯦꯝꯃꯨꯕ ꯄꯥꯝꯕꯤꯗꯣ
ꯍꯣꯏ ꯍꯤꯗꯥꯛ ꯀꯨꯝꯕ ꯄꯤꯖꯔꯒ ꯈꯤꯇꯪ ꯊꯥꯔꯒ ꯌꯦ ꯌꯥꯕ꯭ꯔꯥꯅ ꯌꯦꯡꯒꯦꯗꯤ ꯇꯧꯕꯅꯦꯕꯀꯣ ꯅꯗ ꯌꯥ ꯀꯩꯅꯣꯃ ꯇꯋ ꯭ꯟ ꯃꯥꯟꯇꯂꯦ
ꯅꯪ ꯅꯪ ꯅꯨꯄꯤꯤꯌꯨꯀꯣ ꯇꯕ꯭ꯔꯣꯁꯦ
ꯑꯁ ꯑꯗꯨꯒꯨꯝꯕ ꯑꯥꯏꯗꯅꯗ
ꯑꯅꯤꯡꯗꯦ
ꯎꯝ
ꯑꯥ
ꯑꯗꯨꯒꯨꯝꯕꯗꯤ ꯀꯩꯝꯇ ꯅꯠꯇꯦꯗ
ꯁꯤꯅ ꯃꯔꯨ ꯑꯣꯏꯌꯦꯕ ꯅꯠꯇ꯭ꯔꯣ
ꯎꯝ
ꯎ
ꯑꯗ ꯑꯗꯨ ꯑ ꯉꯥ ꯐꯥꯕ ꯆꯠꯄꯗꯣ ꯃꯤ ꯀꯌꯥ ꯆꯠꯁꯦ ꯍꯥꯏꯕꯅꯣ
ꯈꯪꯗꯅꯦ ꯑꯩ ꯃꯤ ꯑꯍꯨꯝꯒꯨꯝꯕ ꯆꯥꯗꯤ ꯌꯥꯔꯅꯤ ꯃꯤ ꯃꯔꯤꯔꯥ
ꯑꯍꯨꯝ ꯃꯔꯤ ꯆꯠꯁꯤꯒꯣ ꯑꯗꯣ ꯅꯪ ꯍꯌꯦꯡ ꯑꯌꯨꯛꯇ ꯕꯖꯥꯔ ꯆꯠꯁꯤꯨꯔꯣ ꯑꯁ ꯅꯠꯇꯦ ꯅꯠꯇꯦ ꯅꯠꯇꯦ ꯅꯠꯇꯦ ꯅꯠꯇꯦ ꯅꯠꯇꯦ ꯑꯩꯅ ꯍꯥꯏꯕꯗꯣ ꯑꯥ ꯑꯩꯅ ꯍꯥꯏꯕꯗꯤꯀꯣ
ꯑꯥ
ꯍꯌꯦꯡꯗꯣ ꯑꯩꯗ ꯂꯧ ꯆꯠꯀꯗꯕꯅꯦꯕ
ꯑꯥ
ꯑꯗꯨꯗ ꯀꯗꯦꯅꯦ ꯆꯥꯁꯨ ꯆꯥꯅꯤꯡꯗꯦ ꯑꯗ
ꯍ
ꯆꯥꯁꯨ ꯆꯪꯗꯦꯕ
ꯑꯥ
ꯎ ꯁꯥꯕꯩꯗ ꯀꯌꯥꯃꯟ ꯇꯥꯗ ꯍꯥꯡꯉꯨꯅꯦ
ꯑꯗꯨꯗꯤ ꯑꯩꯅ ꯍꯥꯏꯕꯨ ꯆꯦꯟꯖ ꯁꯤꯟꯕꯒꯤꯗꯣ
ꯑꯥ
ꯃꯥꯥꯏ ꯄꯣꯠꯇꯣ ꯀꯩꯀꯩꯅꯣ ꯆꯪꯗꯣꯏꯁꯦ ꯍꯥꯏꯗꯤ ꯏꯕꯥꯅꯤ ꯅꯍꯥꯟ ꯅꯠꯇ꯭ꯔꯣ ꯏꯕꯥꯅꯤ ꯍꯥꯟꯅ ꯁꯦꯝꯕꯗꯣ
ꯑꯣ ꯅꯪ ꯍꯥꯏꯁꯦ ꯁꯤꯃꯨ ꯍꯥꯏꯕ꯭ꯔꯣ
ꯍꯣꯏ ꯁꯤꯝꯒꯤꯗꯣ
ꯀꯩꯅꯣ ꯑꯁ ꯑꯗꯨꯗꯤ ꯀꯣꯟꯅ ꯑꯗꯨꯝ ꯁꯥꯔꯁꯤ ꯀꯩꯅꯣ ꯑꯗꯨ ꯏꯔꯥꯏ ꯂꯥꯏꯅ ꯄꯣꯠꯇꯣ
ꯍꯥꯏ ꯇꯥꯔꯦ
ꯑꯩꯅꯗꯤ ꯎꯝ ꯎ ꯀꯩꯀꯩ ꯀꯩꯀꯩ ꯀꯩꯀꯩ ꯆꯪꯒꯦ ꯍꯥꯏꯕꯗꯨ ꯀꯣꯟꯅ ꯑꯗꯨ ꯋꯥꯔꯤ ꯁꯥꯂ ꯐꯔꯦ
ꯍꯅꯦ ꯍꯅꯦ
ꯎꯝ
ꯍꯥ ꯅꯤꯡꯈ꯭ꯔꯦ ꯍꯣꯔꯦꯟ ꯕꯥꯎ ꯑꯃꯨꯛ ꯌꯦꯡꯗꯣꯏꯅꯤꯁꯦ
ꯎꯝ ꯐꯖꯗꯣꯏꯅꯦ
ꯌꯥꯗꯣꯏꯔꯣ ꯋꯥꯟ ꯄꯨꯡ ꯑꯃꯒ ꯃꯈꯥꯏ ꯅꯠꯇ꯭ꯔꯣ
ꯅꯠꯇꯦꯗ ꯚꯔꯣ ꯃꯈꯥꯏꯅꯤ ꯀꯩꯅꯩꯅ
ꯀꯔꯝ ꯈꯥꯏꯖꯔꯥ
ꯎꯝ
ꯍꯑꯦꯡ ꯒꯗꯔꯥ
ꯎꯃꯝ ꯌꯡꯗꯣꯏ ꯅꯤ ꯀꯑꯩꯅꯣ
ꯌꯥꯗꯅ ꯉꯔꯥꯡꯁꯨ ꯌꯦ ꯌꯥꯔꯒꯂ ꯇ ꯂꯩꯦ
ꯀꯔꯤꯔꯣ ꯉꯔꯥꯡꯗꯤ ꯀꯩ ꯍꯥꯏꯁꯤꯔꯣ ꯎꯝ ꯄꯦꯁꯇꯦꯠ ꯑꯣꯏꯕ ꯑ ꯅꯠꯇꯕ
ꯎꯝ
ꯍꯥꯏꯗꯤ ꯌꯥꯝ ꯌꯦꯡꯅꯤꯡꯕ ꯀꯥ ꯍꯦꯟꯅ ꯌꯦꯡꯅꯤꯡꯕꯗꯨꯣ ꯑꯣꯏꯗꯦꯕ
ꯑꯥ
ꯎꯝ ꯑꯩꯒꯤ ꯁꯅꯔꯤꯕ ꯀꯥꯡꯕꯨ ꯑꯅꯤꯗꯣ
ꯑ
ꯑꯗꯣ ꯑꯩꯅ ꯀꯌꯥꯝ ꯌꯥꯝ ꯄꯥꯝꯕ ꯑꯣꯏꯗꯕꯀꯣ
ꯑꯣ ꯄꯨꯔ ꯏꯟꯗꯤ ꯄꯥꯝꯕ꯭ꯔꯥꯅꯔꯤꯌꯦ
ꯑꯁ ꯄꯥꯝꯃꯦ ꯀꯩꯅꯣ ꯍꯣꯔꯦꯟꯗꯤ ꯑꯩ ꯑꯩꯒꯤ ꯀꯥꯡꯕꯨ ꯑꯃ ꯂꯩꯔꯤ ꯀꯩꯅꯣ
ꯑ
ꯃꯣꯏꯅꯕꯨ ꯉꯝꯃꯗꯤ ꯑꯁ ꯀꯩꯅꯣꯝꯃ ꯆꯥꯗꯣꯏꯅꯤ
ꯑꯥ
ꯃꯣꯏꯅꯕꯨ ꯉꯝꯃꯗꯤ ꯁꯥꯥꯥꯛꯛꯇ ꯖꯟ ꯑ ꯁꯥꯥꯗꯦ
ꯑꯠꯆꯥ ꯑꯩ ꯅꯅꯥꯎꯄꯥꯗꯣ ꯍꯥꯟ ꯍꯥꯏꯕꯅꯦꯕ ꯐꯣꯟ ꯇꯧꯔꯛꯑꯣ ꯀꯩꯅ ꯍꯥꯏꯕꯅꯦꯕ
ꯑ
ꯃꯥꯅ ꯍꯧꯖꯤꯛ ꯊꯕꯛ ꯑꯃ ꯇꯧꯔꯤꯌꯦ ꯍꯣꯔꯦꯟ ꯇꯧꯔꯛꯀꯦꯅ ꯍꯥꯏꯕ
ꯑꯣ
ꯑꯗꯨꯒ ꯅꯉꯣꯟꯗ ꯑꯃꯨꯛ ꯑꯩꯅ ꯑꯃꯨꯛ ꯍꯥꯏꯔꯤꯕꯅꯦꯕ ꯍꯡꯒꯤ ꯋꯥꯔꯤ ꯑꯃꯨꯛ ꯍꯌꯦꯡꯒꯤ ꯋꯥꯔꯤꯗ ꯑꯃꯨꯛ ꯁꯥꯗ꯭ꯔꯗꯤ ꯌꯥꯗꯕ ꯑꯃꯨꯛꯀꯣ
ꯑ
ꯣꯏꯅꯤꯗ
ꯐꯩꯌꯦ ꯐꯩꯌꯦ ꯑꯗꯨꯕꯨꯗꯤ ꯑꯩꯣꯏꯗꯤ ꯏꯁꯩ ꯄꯥꯝꯝꯕꯅꯤꯅꯀꯣ
ꯑꯥ
ꯑꯗꯨꯝ ꯇꯨꯝꯃꯒꯁꯨ ꯍꯤꯞꯄꯒꯁꯨ ꯆꯠꯂꯒꯁꯨ ꯑꯗꯨꯝ
ꯏꯁꯩ ꯈꯇꯅꯦꯕ
ꯎꯝ ꯏꯁꯩꯁꯦ ꯑꯗꯨꯝ ꯇꯥꯏꯑꯦ ꯌꯥꯝ ꯍꯩꯕꯗꯤ ꯑꯣꯏꯗꯦꯕ
ꯈꯔ ꯈꯔ ꯀꯣ
ꯑꯗꯨꯝ ꯉꯥꯡꯅꯤꯡꯕꯗꯣ ꯁꯨꯝ ꯀꯛꯅꯤꯡꯕꯗ ꯑꯗꯨꯃꯥꯏꯅ ꯑꯣꯏꯕ ꯑꯗꯨꯒꯤꯅꯤꯅ
ꯑꯆꯥ
ꯀꯥꯏꯅꯥ
ꯑ ꯌꯦꯡꯅꯄ ꯃꯤꯠꯌꯦꯡꯅ ꯅ ꯒꯤ ꯊꯥꯃꯣ ꯏꯅꯗꯥ ꯑꯗꯨ ꯁꯔ ꯆ ꯑꯗꯨꯒ ꯑꯃꯒ ꯅꯪꯅ ꯃꯤꯒꯤ ꯑꯣꯏꯈꯤꯕꯗ ꯑꯩꯗꯤ ꯅꯪꯕꯨ ꯌꯦꯡꯕ ꯉꯝꯍꯧꯔꯣꯏ ꯑ
ꯎꯝ
ꯑꯗꯨ ꯏꯁꯩꯗꯣ ꯀꯅꯥꯅ ꯁꯛꯄ꯭ꯔꯣ ꯑꯁꯣ ꯑꯐꯕꯗꯨꯅ ꯁꯛꯄ ꯅꯠꯇ꯭ꯔꯣ
ꯎꯝ ꯐꯥꯎꯅꯦ ꯎꯝ
ꯑꯩꯅ ꯃꯤꯒꯤ ꯑꯣꯏꯈꯤꯕꯗ ꯑꯩꯅ ꯃꯤꯒꯤ ꯑꯣꯏꯈꯤꯕꯗ ꯅꯪꯗꯤ ꯑꯩꯕꯨ ꯌꯦꯡꯕ ꯉꯝꯍꯧꯒꯗꯔ ꯀꯅ
ꯎꯝ ꯑꯔꯤꯕ ꯑꯔꯤꯕ ꯏꯁꯩꯅ ꯑꯗꯨꯝ ꯇꯥꯕ ꯅꯨꯡꯉꯥꯏꯕꯅꯤꯗ ꯑꯅ ꯎꯕꯣꯏꯁ ꯎꯝ
ꯌꯥꯝꯅ ꯌꯥꯝ ꯐꯖꯩꯑꯕꯀꯣ ꯃꯥꯒꯤ ꯃꯔꯣꯟꯗꯣ
ꯁꯨꯝ ꯄꯥꯝꯕꯗꯣ ꯑꯣꯏꯌꯦꯕ ꯃꯣꯏꯅ ꯑꯗꯨꯝ ꯁꯛꯇꯣꯛꯄꯗꯨꯀꯣ
ꯍ
ꯑꯗꯨꯝ ꯄꯥꯝꯕ ꯑꯃ ꯑꯣꯏ ꯑꯗꯣ ꯑꯩꯈꯣꯏ ꯑꯩꯈꯣꯏ ꯌꯨꯝ ꯃꯅꯥꯛꯇ ꯎꯁꯣꯏꯒꯨꯝꯕ ꯂꯩꯌꯦꯕꯀꯣ
ꯍꯣꯏ
ꯑꯗꯨꯗꯣ ꯑꯒꯦ ꯑꯎꯅꯦ
ꯑꯗꯣ ꯉꯛ ꯉꯁꯥꯏ ꯆꯥꯕꯗꯨꯁꯨ ꯑꯗꯨꯝ ꯌꯥꯏꯌꯦꯦ ꯑꯗꯨꯒꯤ ꯃꯔꯣꯛꯇꯤ ꯑꯁ ꯄꯨꯊꯤ ꯄꯨꯡꯁꯥ ꯁꯥ ꯂꯩꯔꯤꯅꯦ ꯑꯩꯁꯦ
ꯑ
ꯍꯣꯔꯦꯟ ꯅꯨꯡꯗꯥꯡꯗꯤ ꯐꯖꯔꯅꯤ ꯅꯨꯡꯗꯥꯪꯗꯤ ꯐꯖꯅ ꯆꯨꯝꯃꯦ ꯂꯥꯛꯑꯣ ꯍꯥꯏ ꯌꯥꯔ ꯂꯁꯅꯇꯦ
ꯀꯥꯏꯗ ꯂ ꯑ
ꯌꯥꯔꯕ
ꯎ
ꯂꯥꯛꯄꯒꯤ ꯃꯇꯝꯗꯣ
ꯍꯣꯏ
ꯌꯥꯗꯦꯕ ꯎꯝ ꯃꯇꯝꯗ ꯆꯥꯗꯦꯕ ꯍꯥꯏꯗꯤ ꯃꯤꯅ ꯂꯥꯛꯅꯤꯡꯕ ꯃꯇꯝ ꯑꯃ ꯂꯩꯗꯅ
ꯍꯣꯏ
ꯑꯗꯨ ꯑꯗꯨ ꯑꯣꯏꯗꯕ ꯑꯗꯨꯒꯤꯅꯗ ꯌꯥꯎꯅꯤꯡ ꯌꯥꯎꯅꯤꯡꯗꯕꯩ ꯅꯠꯇꯕꯀꯣ
ꯍ ꯍ
ꯑꯗꯨ ꯃꯇꯝꯗ ꯌꯥꯗꯕꯒꯤꯅꯤꯅ ꯑꯗꯨꯒꯤꯅꯤ ꯅꯠꯇ꯭ꯔꯗꯤ ꯑꯗꯨꯝ ꯌꯥꯎꯔꯛꯀꯅꯤꯗ ꯍꯥ